ꯍꯜꯂꯣ
ꯇꯥꯕ꯭ꯔꯣ ꯇꯕ꯭ꯔꯣ
ꯇꯌꯦ ꯇꯌꯦ ꯑꯁ ꯇꯥꯗꯕ ꯀꯏ ꯎꯝ ꯉꯥꯡꯗꯕ ꯀꯨꯏꯔꯦꯀꯣ
ꯇ ꯏꯁ ꯈꯤꯇꯥꯡ ꯈꯤꯇꯥꯡ ꯈꯨꯝꯅꯔꯒ ꯑ ꯉꯥꯡꯅꯕ ꯀꯤꯔꯤ ꯍꯥꯏ
ꯏꯗꯤ
ꯀꯨꯏꯗꯦ ꯀꯨꯏꯗꯦ ꯑ ꯅꯪ ꯄꯄꯥ ꯌꯥꯝ ꯅꯪ ꯄ ꯌꯥꯝꯅ ꯈꯨꯝꯕꯒꯤ ꯑꯣꯏꯔꯝ ꯀꯨꯏꯗꯦ ꯉꯔꯥꯡ ꯈꯛꯇꯪ ꯈꯨꯝꯅꯔꯒ
ꯑ
ꯑꯦ ꯑꯦꯁ ꯑꯦꯁ ꯇꯨꯝ ꯇꯨꯝꯃꯁꯨ ꯀꯣꯟꯂꯥꯏꯟ ꯊꯝꯃꯒ ꯇꯨꯝꯃꯤꯟꯅ ꯏꯕꯥꯅꯤꯗꯤ
ꯎꯝ ꯍꯣꯏ ꯍꯣꯏ ꯍꯣꯏ ꯃꯥꯅꯤ ꯃꯥꯅꯤ ꯀꯔꯤ ꯏꯟꯁꯥꯡ ꯆꯥꯕ꯭ꯔꯥ ꯉꯁꯤꯦ
ꯑꯁ ꯑꯌꯨꯛꯀꯤꯗꯤ ꯀꯩꯅꯣ ꯆꯥꯏꯔꯦ ꯑꯂꯨ ꯊ ꯀꯥꯡꯁꯣꯏ ꯆꯥꯏ ꯑ ꯕꯗꯤ ꯅꯪ ꯊꯣꯡꯖꯕꯒꯤ ꯅꯪꯗꯤ
ꯀꯣꯕꯤꯁꯥ
ꯏꯁꯁ ꯍꯥꯎꯇꯤꯅꯦ ꯅꯪꯁꯨ ꯀꯔꯤꯒꯤꯔꯥ ꯍ ꯍꯥꯏꯅꯤꯡꯦ
ꯉꯥ ꯑꯀꯪꯕꯒꯤꯒ ꯎꯝ ꯈꯥꯃꯦꯟ ꯀꯣ ꯈꯃꯦꯟ ꯑꯁꯤꯟꯕꯗꯣ
ꯈꯦꯔꯤ ꯄꯦꯇꯔ
ꯈꯥꯃꯦꯟ ꯈꯥꯃꯦꯟ ꯑꯁꯤꯟꯕꯒ ꯉꯥ ꯑꯀꯪꯕ
ꯅꯪ ꯅꯪ ꯍꯔꯣꯗꯣ ꯀꯌꯥ ꯂꯥꯛꯇ꯭ꯔꯣ ꯀꯌꯥꯃꯨꯕꯥꯂꯤꯒꯦ
ꯃꯗꯤꯂꯥ ꯔꯣꯍꯤ ꯍꯔ ꯍ
ꯀꯩꯗꯧꯕꯒꯤ
ꯑꯗꯣ ꯁꯤꯤꯃꯜꯂꯦ ꯌꯦꯉꯗ꯭ꯔꯦ
ꯑꯦ ꯑꯦ ꯑꯁꯦꯡꯕ ꯂꯥꯛꯑꯔꯣꯏꯗ꯭ꯔꯣ ꯃꯥꯗꯣ
ꯍꯣꯏ
ꯃꯅꯤ ꯀꯔꯤꯒꯤ ꯗꯨꯀꯥꯟꯅ ꯂꯩꯥꯏꯔꯥꯏꯅꯕꯅꯤ
ꯍꯥꯥ
ꯅꯕꯥꯅꯤ ꯇꯣꯉꯥꯟ ꯇꯣꯉꯥꯟ ꯂꯩꯅꯔꯕ꯭ꯔꯣ ꯍꯥꯏꯕ
ꯕꯥꯅꯤꯗꯤ ꯊꯨꯡꯅꯗ꯭ꯔꯤꯅ ꯀꯃꯥꯏꯅ ꯇ ꯇꯣꯉꯥꯟꯅ ꯂꯩꯗꯧꯕ
ꯏꯁꯁ ꯊꯧꯅꯔꯦ ꯍꯥꯏꯦꯅꯕꯅꯤ ꯍꯪꯅꯕꯒꯤꯅꯤ
ꯎ ꯆꯨꯝꯗ꯭ꯔꯣ ꯑꯩꯅ ꯍꯥꯏꯕꯗꯣ
ꯍꯥꯏꯗꯤ ꯇꯨꯝꯗꯗ ꯆꯨꯝꯒꯦ ꯆꯨꯝꯒꯦ ꯇꯧꯔꯒ ꯆꯨꯝꯂꯝꯗꯕ ꯋꯥꯅꯤ
ꯑꯗꯨꯗ ꯏꯅꯥꯎꯗ ꯂꯥꯛꯃꯦ
ꯂꯥꯛꯁꯤ ꯂꯥꯛꯁ
ꯁꯨꯡꯂꯥꯡ ꯂꯥꯛꯑꯣꯏꯗꯕ ꯅꯪꯒꯣ ꯀꯨꯝꯁꯨ ꯀꯨꯝꯅꯤꯡꯗꯕ ꯃꯥꯜꯂꯦ ꯈꯔꯣꯝꯗ ꯀꯨꯝꯁꯨ ꯀꯨꯝꯅꯤꯡꯗꯦ ꯍꯥꯏꯌꯦ ꯅꯪ ꯌꯥꯝꯅ ꯄꯣꯡꯉꯦ ꯃꯤ ꯃꯆꯥꯗꯤ ꯃꯤ ꯃꯆꯥꯗꯤ ꯏꯅꯥꯛ ꯈꯨꯟꯕꯅꯤꯅ ꯄꯩꯁꯥ ꯄꯥꯏꯕꯅꯤꯅ ꯌꯥꯝꯅ ꯄꯥꯝꯈ꯭ꯔꯦ ꯑꯩꯈꯣꯏꯗꯤ ꯂꯥꯏꯔꯕ ꯏꯃꯨꯡꯅꯤꯅ ꯀꯟꯁꯨ ꯈꯟꯅꯤꯡꯗꯦ ꯍꯥꯏꯌꯦ ꯆꯥ ꯆ ꯆꯃꯤꯅꯥꯅꯤꯒ ꯍꯥꯏ
ꯁꯤꯕ ꯍꯨꯡꯉꯥꯡ ꯁꯤꯕ ꯌꯥꯝ ꯀꯔꯤꯌꯥ ꯆꯔ ꯀꯨꯆꯤ ꯌꯥꯝꯃꯤ ꯀꯣ
ꯍꯧꯖꯤꯛꯀꯥꯟꯒꯤ ꯍꯧꯖꯤꯛꯀꯥꯟꯒꯤ ꯂꯩꯁꯥꯕꯤꯗꯤ ꯁꯦꯟꯖꯥꯎ ꯄꯥꯏꯕ ꯁꯛꯁꯨ ꯐꯖꯕ ꯑꯗꯨ ꯈꯇꯪ ꯊꯤꯈꯦꯅꯦ ꯖꯤ ꯑꯁ ꯑꯩꯈꯣꯏ ꯅꯨ ꯄꯤ ꯊꯕꯛ ꯄꯥꯏ ꯊꯕꯛ ꯇꯧꯕ ꯑꯗꯨ ꯈ꯭ꯋꯥꯏꯗꯤ ꯅꯨꯄꯤ ꯊꯤꯕ ꯐꯪꯉꯔꯣꯏ
ꯍꯣꯏꯅꯦ
ꯑꯩꯈꯣꯏꯗꯤ ꯁꯦꯟꯁꯨ ꯄꯥꯏꯗꯦ ꯏꯅꯥꯎꯁꯨ ꯈꯨꯟꯗꯦ
ꯎꯝ ꯊꯕꯛ ꯇꯧꯕ ꯍꯧꯔꯣ
ꯄꯔꯤ ꯊꯄꯒ ꯇ ꯊꯄꯣꯛ ꯇ ꯅꯨꯡꯉꯁꯨ ꯄꯥꯏꯂꯗꯤ
ꯑꯁ ꯅꯪꯁꯦ ꯊꯕꯛ ꯇꯧꯔꯝꯒꯅꯤꯗ ꯍꯥꯟꯅꯀꯣ
ꯀꯔꯤ ꯊꯕꯛ ꯊꯕꯛ ꯇꯧꯕ ꯍꯥꯏꯕꯕꯨ ꯎ ꯂꯧꯕꯨꯛꯀꯤ ꯊꯕꯛꯇꯨ ꯇꯧꯋꯦ ꯑꯁ ꯑꯗꯨ ꯈꯛꯇꯪ ꯑꯣꯏꯔꯦꯍꯦ ꯑꯩꯈꯣꯏꯗꯤ ꯑꯁ ꯎꯄꯥꯏ ꯂꯩꯇꯦ
ꯑ ꯕꯨꯛ ꯇꯧꯕꯅꯤꯅ ꯑꯗꯨ ꯐꯕꯅꯤ
ꯏꯁ ꯑꯗꯨꯗꯤ ꯅꯪ ꯂꯧꯕꯕꯨꯛ ꯇꯧꯕ ꯂꯥꯛꯑꯅꯦ ꯑꯗꯨꯗꯤ ꯑꯩ ꯅꯪꯒꯤ ꯊꯕꯛꯇ ꯇꯧꯕꯤꯈꯤꯅꯤ
ꯑꯗꯨꯗꯤ ꯍꯩꯇꯕ
ꯏꯁ ꯍꯥꯏꯗꯤ ꯑꯗꯨꯅꯦꯕ ꯍꯧꯖꯤꯛꯀꯥꯟꯒꯤ ꯂꯩꯁꯥꯕꯤꯁꯤꯅ ꯃꯆꯤꯟ ꯌꯥꯝ ꯊꯤꯕꯅꯦ ꯍꯥꯏꯕ ꯑꯗꯨꯅ ꯍꯩꯔꯁꯨ ꯍꯩꯇꯕ ꯑꯃꯨꯛ ꯍꯥꯏꯖꯜꯂꯦ ꯑꯁ
ꯑꯗꯨꯗꯤ ꯍꯩꯇꯦꯁꯦꯡꯕꯒꯤꯔ
ꯇꯝꯃꯗꯤ ꯍꯩꯒꯅꯤꯅ ꯑꯗꯨꯕꯨꯗꯤ ꯀꯔꯤꯅꯣ ꯅꯪ ꯅ ꯀ ꯋꯥꯠꯄ꯭ꯔꯣ ꯅꯪ ꯅ ꯀ ꯋꯥꯠꯄ꯭ꯔꯣ
ꯋꯥꯠꯇ ꯆꯥꯛꯄꯣꯏꯅꯦ
ꯅꯀꯣꯛ ꯆꯥꯛꯑꯦ
ꯎꯝ ꯅꯍꯥꯟꯒꯤ ꯍꯤꯗꯥꯛꯇꯣ ꯂꯣꯏꯈ꯭ꯔꯦ ꯑꯗꯣ ꯑꯃꯨꯛꯀ ꯂꯧꯕꯤꯌꯨꯀꯣ
ꯍꯧꯖꯤꯛꯇꯤ ꯀꯩꯅꯣ ꯑꯣꯏꯅ ꯆꯥꯕ ꯍꯧꯔꯣ ꯍꯥꯃꯦꯡꯒꯤ ꯃꯊꯤꯗꯣ
ꯃꯇꯨꯝ ꯑꯃꯃꯝ ꯆꯥꯁꯤꯜꯂꯛꯣ ꯈꯨꯜꯂꯣ ꯈꯨꯟꯒꯜꯂꯒ ꯀꯩꯅꯣꯗ ꯍꯥꯞꯄꯣ ꯍꯥꯟꯅ ꯀꯪꯍꯜꯂꯣꯒ ꯅꯨꯃꯤꯠ ꯅꯤꯅꯤꯃꯨꯛ ꯐꯥꯎꯔꯣ ꯅꯨꯡꯁꯥꯗ ꯐꯥꯎꯔꯒ ꯀꯟꯗꯅꯇ ꯍꯥꯞꯄꯣ ꯑꯗꯨꯗ ꯆꯥꯕ ꯍꯧꯔꯅꯕ ꯈꯍꯥꯎꯁꯤꯗꯤ ꯋꯥ ꯕꯔꯦ
ꯑ ꯑꯗꯨꯗ ꯌꯦꯅꯦ
ꯅꯍ ꯑꯩꯕꯨꯗꯤ ꯅꯨꯡꯁꯤꯕ꯭ꯔꯥ ꯅꯨꯡꯁꯤꯗꯤ ꯅꯨꯡꯁꯤꯕ ꯃꯥꯜꯂꯦ
ꯅꯣꯡꯃ
ꯀꯅꯥꯅ ꯀꯅꯥꯅ
ꯀꯅꯥꯅ ꯀꯔꯤ ꯀꯅꯥꯅ ꯀꯅꯥꯅꯣ ꯍꯥꯏꯔꯛꯀꯗꯣꯏꯔꯣ ꯅꯪꯗꯣ
ꯑ ꯀꯅꯥꯅ ꯀꯅꯥꯅꯣ ꯍꯥꯏꯕꯁꯨ ꯈꯪꯗ꯭ꯔꯦ
ꯑꯗꯨꯅꯦꯕ ꯅꯪ ꯅꯪꯁꯦ
ꯍ ꯃꯒꯤ ꯃꯤ ꯍꯥꯃꯦꯡꯒꯤ ꯃꯊꯤ ꯃꯥꯒꯤ ꯅꯨꯡꯁꯤꯕꯒꯤ ꯅꯨꯄꯤꯗ ꯄꯤꯕꯁꯨ ꯄꯤꯕꯁꯦ ꯀꯅꯥ ꯂꯩꯔꯤꯕ꯭ꯔꯥ ꯈꯪꯗꯦ ꯅꯪ ꯈꯛꯛꯇ ꯑꯣꯏꯔꯝꯅꯤ ꯅꯪꯁꯨ ꯌꯥꯝ ꯑꯦꯛꯇꯤꯚ ꯑꯣꯏꯅ ꯑ ꯀꯅꯥ ꯀꯅꯥꯅ ꯑꯩ ꯑꯩꯉꯣꯟꯗ ꯀꯣꯜ ꯇꯧꯔꯛꯎ ꯑꯩ ꯑꯩ ꯄꯩꯕꯤꯒꯦ ꯑꯩ ꯄꯩꯕꯤꯒꯦ ꯑꯗꯨꯝ ꯍꯥꯏꯔꯒ ꯂꯩꯁꯦ
ꯑꯁ ꯅꯍꯥꯟ ꯅꯍꯥꯟꯗꯣ
ꯎꯝ
ꯇꯥꯕ꯭ꯔꯣ
ꯍꯣꯏ
ꯅꯍꯥꯟꯗ
ꯎꯝ ꯅꯨꯡꯇꯤ ꯐꯪꯒꯦ ꯐꯪꯒꯦ ꯇꯧꯔꯒ ꯅꯪ ꯂꯥꯞꯊꯣꯛꯈ꯭ꯔꯕ꯭ꯔꯥ
ꯅꯍꯥꯟꯗ ꯑꯩ ꯅꯪꯕꯨ ꯅꯨꯡꯁꯤ ꯅꯍꯥꯟꯗ ꯑꯩ ꯅꯪꯕꯨ ꯅꯨꯡꯁꯤꯌꯦ ꯍꯥꯏꯒꯦ ꯇꯧꯕꯅꯦꯕ ꯑꯗꯨ ꯅꯪꯅ ꯌꯥꯗꯕꯒꯤ ꯍꯥꯏꯗ꯭ꯔꯦ ꯍꯥꯏꯒꯦ ꯍꯥꯏꯒꯦ ꯇꯧꯔꯒ ꯅꯪ ꯌꯥꯗ꯭ꯔꯕ ꯍꯥꯏꯒꯦ ꯇꯧꯕꯅꯤ ꯅꯪꯅ ꯌꯥꯗ꯭ꯔꯒ
ꯅꯪꯁꯨ ꯑꯃꯨꯛꯀ ꯅꯪ ꯈꯔꯅ ꯃꯥꯏꯗꯣ ꯀꯟꯕ ꯌꯥꯗ꯭ꯔꯣ ꯊꯥꯕ ꯌꯥꯗ꯭ꯔꯣ
ꯌꯥꯝꯅ ꯊꯥꯔꯕꯅꯦ ꯂꯩꯕꯥꯛ ꯈꯔ ꯇꯩꯔꯕꯅꯦ ꯊꯥꯅꯤꯉꯥꯏ ꯍꯥꯏꯅ ꯑꯗꯨ ꯍ ꯌꯥꯗꯦ
ꯍ ꯑꯗꯨ ꯑꯣꯏꯔꯗꯤ ꯑꯩꯁꯨ ꯒ꯭ꯌꯥꯟ ꯇꯥꯗꯦ
ꯅꯗꯤ ꯒ꯭ꯌꯥꯟ ꯇꯥꯔꯣꯏꯅꯦ ꯈꯪꯉꯤꯅꯦ ꯑꯗꯨꯗꯤ ꯃꯤꯅ ꯗꯦ ꯍꯥꯏꯕ ꯁꯥꯅꯦ ꯍꯥꯏꯕ ꯁꯥꯁꯨ ꯌꯥꯝꯅ ꯁꯥꯊꯤꯕ ꯁꯥ ꯑꯃꯅꯤ
ꯂꯣꯏꯔꯕ ꯑꯇꯣꯞꯄꯗꯤ
ꯀꯔꯤ
ꯑꯇꯣꯞꯄꯗꯤ ꯀꯔꯤ ꯍꯥꯏꯅꯤꯡꯕ꯭ꯔꯥ ꯑꯃꯨꯛꯀ ꯑꯗꯨꯗꯒꯤ ꯍꯦꯟꯕ ꯑꯥ
ꯀꯔꯤ ꯍꯥꯏꯅꯤꯡꯉꯥꯏ ꯂꯩꯕ꯭ꯔ ꯀꯔꯤ ꯍꯥꯏꯅꯤꯡꯉꯥꯏ ꯂꯩꯕ꯭ꯔꯦ ꯅꯪꯕ
ꯀ ꯍꯦꯟꯅ ꯁꯥꯊꯤꯕ ꯍꯥꯏꯕꯗꯨꯣ ꯑꯗꯨꯒꯤ ꯂꯤꯁꯇꯨꯗ ꯑꯗꯨ ꯂꯣꯏꯗ꯭ꯔꯤꯕ꯭ꯔꯥ ꯍꯥꯏꯅ ꯍꯪꯕꯅꯤꯗ
ꯏꯁ ꯀꯥꯏꯗꯤ ꯍꯥꯏꯅꯤꯡꯉꯥꯏ ꯂꯩꯇ꯭ꯔꯦꯍꯦ ꯑꯗꯨꯗꯒꯤ ꯌꯥꯝ ꯂꯩ ꯑꯗꯨꯕꯨ ꯍꯥꯏꯕ ꯌꯥꯔꯣꯏ
ꯍꯥꯏꯕ ꯌꯥꯗꯕ ꯃꯤ ꯎꯝ ꯀꯔꯤꯁꯨ ꯂꯩꯇꯦ ꯍꯥꯏꯔꯑꯣ
ꯑꯁ ꯍꯌꯦꯡ ꯋꯥꯏ ꯅꯪ ꯂꯥꯛꯑꯀꯥꯟꯗ ꯍꯌꯦꯡ ꯋꯥꯏ ꯅꯪ ꯂꯥꯛꯑꯀꯥꯟꯗ ꯍꯥꯏꯒꯦ ꯑꯗꯨꯏꯗꯣ
ꯑ
ꯍꯧꯖꯤꯛꯀꯥꯟꯒꯤ ꯅꯨꯄꯤꯁꯤꯡꯁꯦ ꯑꯩ ꯅꯪꯕꯨ ꯅꯨꯡꯁꯤꯌꯦ ꯍꯥꯏꯕ
ꯑꯕꯨ ꯍꯧꯖꯤꯛꯀꯒꯤ ꯅꯨꯄꯤꯁꯤꯡꯅ ꯑꯩꯕꯨ ꯅꯨꯡꯁꯤ ꯍꯥꯏꯕ
ꯅꯪ ꯅꯪ ꯅꯪ ꯅꯪꯁꯦ ꯀꯔꯤꯅꯣꯀꯣ
ꯃꯤꯅꯦ ꯀꯩꯗꯧꯔꯤꯒꯦ
ꯍꯥꯥ
ꯃꯤꯅꯦ ꯀꯔꯤ ꯌꯦꯡꯊꯣꯛꯄ꯭ꯔꯥ ꯃꯤ ꯃꯥꯜꯂꯨꯒꯦ
ꯑꯧ
ꯏꯅꯥ ꯇ ꯀ꯭ꯔꯤ ꯃꯥꯂꯨꯒꯦ ꯍꯥꯏꯕꯅꯤ ꯍꯥꯥ ꯆꯄꯦꯠ ꯆꯄꯦꯠ ꯉꯥꯡꯉꯤꯘ ꯅꯠꯇ꯭ꯔꯣ ꯎ ꯐꯦ ꯄꯁ ꯁꯥꯠ ꯊꯤꯗꯕ ꯃꯥꯅꯦ
ꯍꯧꯖꯤꯛ ꯐꯥꯎꯗꯤ ꯅꯪꯗ꯭ ꯎꯗ꯭ꯔꯤꯕꯅꯤꯅꯀꯣ ꯅꯪꯗꯣ ꯃꯤꯒꯤ ꯈꯨꯟꯃꯥꯏꯗ
ꯈꯔ ꯁꯊꯗꯃꯕ ꯍꯥ
ꯑꯃꯨꯛ ꯁꯥꯎꯔꯅꯨꯀꯣ ꯑꯃꯨꯛ ꯁꯥꯎꯔꯅꯨꯀꯣ ꯉꯥꯏꯗ
ꯅꯣ ꯎꯝ
ꯒꯤꯔ ꯍꯋꯥꯏ ꯆꯥꯕꯒꯤꯔ
ꯎ
ꯎꯝ
ꯎꯝ
ꯎ
ꯏꯔꯣꯏꯕ ꯆꯠꯁꯤꯔꯥ
ꯎ ꯆ ꯏꯔꯣꯏꯕ ꯍ
ꯍꯩꯇꯦ ꯑꯗꯨꯒꯤ ꯅꯪꯕꯨ
ꯍꯥ ꯔꯥꯏꯕ ꯍꯥꯏꯕ꯭ꯔꯥꯁꯥꯏ
ꯑꯗꯨꯒꯤ ꯀꯥꯎꯕꯅꯦ ꯍꯩꯇꯕꯒꯤ
ꯎꯝ ꯑꯩꯗꯤ ꯏꯔꯣꯏꯕ ꯍꯩꯇꯦ ꯎꯝ ꯑꯩꯗꯤ
ꯃꯣ
ꯀꯔꯤ
ꯎ ꯇꯥꯕ꯭ꯔ
ꯇꯥꯔꯦ ꯇꯥꯔꯦ ꯍꯧꯖꯤꯛꯇꯤ ꯅꯪꯒꯤ ꯐꯣꯟꯗꯣ
ꯅꯦꯠꯋꯥꯛꯁꯤ ꯀꯔꯤꯒꯤꯔꯥꯀꯣ ꯅꯪ ꯎꯁꯦ ꯌꯦꯉ ꯇꯧꯗꯔ ꯃꯥꯗꯤꯀꯣ ꯅꯪꯕꯨ ꯑꯗꯨꯝ ꯎꯝ ꯄꯥꯎ ꯐꯥꯎꯅꯅꯤꯡꯉꯥꯏꯗ ꯁ ꯍꯟꯗꯕ ꯃꯥꯜꯂꯤ ꯑꯣ ꯍꯩ ꯅꯨꯡꯉꯥꯏꯇꯦ ꯅꯨꯡꯉꯥꯏꯇꯦ ꯅꯨꯡꯉꯥꯏꯇꯦ
ꯕ꯭ꯔꯣ
ꯑꯩꯅ ꯍꯧꯖꯤꯛꯇꯤ ꯅꯪ ꯀꯗꯥꯏ ꯀꯗꯥꯏꯗ ꯆꯦꯜꯂꯒ ꯆꯠꯄ꯭ꯔꯥ ꯀꯣ
ꯑꯁ ꯈꯪꯘꯦꯘ ꯀꯔꯤ ꯍꯥꯏꯔꯨꯔꯅꯤ
ꯎꯝ ꯀꯗꯥ ꯀꯘꯥꯏ ꯆꯠꯄ꯭ꯔ
ꯆꯠꯇꯦ
ꯑꯩꯅ ꯀꯣꯏꯊꯤ ꯊꯤꯔꯎꯕꯗꯤ ꯊꯤꯔꯨꯕꯁꯦ ꯅꯪ ꯈꯪꯗꯕ꯭ꯔꯥ
ꯑꯩ ꯆꯠꯄꯗꯣ ꯀꯔꯤꯅ ꯀꯩꯅꯣꯗ ꯆꯠꯄꯅꯦ ꯃꯥꯔ꯭ꯁꯇ
ꯁꯤ ꯄ꯭ꯔꯤꯊꯤꯕꯤꯗ ꯍꯜꯂꯛꯣ
ꯑꯁ ꯑꯃꯨꯛ ꯍꯟꯅꯔꯥꯟ ꯅ ꯏꯆꯦꯗ ꯄ꯭ꯔꯤꯊꯤꯕꯤꯁꯦ ꯌꯥꯝ ꯂꯧ ꯃꯤ
ꯔꯣ ꯃꯤ ꯁꯤꯠꯂꯕ꯭ꯔꯥ
ꯍꯥ
ꯃꯤ ꯆꯟꯈ꯭ꯔꯕ꯭ꯔꯥ
ꯃꯤꯆꯗꯦ
ꯎꯝ
ꯀꯔꯤ ꯑꯉꯥꯡ ꯑꯉꯥꯡ ꯆꯟ ꯑꯉꯥꯡ ꯆꯅꯤ ꯁꯨꯝ ꯄꯣꯛꯑꯒ ꯂꯩꯔꯦ ꯀꯥꯏꯔꯤꯗꯒꯤ ꯏ ꯀꯥꯏꯁꯤ ꯁꯤ ꯅꯠꯇꯦꯅ ꯁꯤꯗꯤ
ꯅꯣꯏꯒꯤ ꯊꯥꯔꯣꯏꯗꯣ
ꯎꯝ ꯍꯥꯎꯕ꯭ꯔ
ꯆꯥꯎꯈ꯭ꯔꯕ꯭ꯔꯥ
ꯍꯥꯎꯕ꯭ꯔꯥ ꯍꯪꯉꯒ ꯑꯦ ꯊꯔꯥꯞꯇ ꯅꯪ ꯐꯪꯗ꯭ꯔꯤꯕ
ꯀꯘꯥꯏꯘꯒꯤ
ꯏꯁ ꯑꯗꯨꯗꯤ ꯅꯪ ꯑꯗꯨꯗꯤ ꯅꯪꯅ ꯄꯡꯕꯒꯤꯅꯤ ꯑꯗꯨꯪꯥꯎ ꯊꯥꯕꯤꯔꯁꯨ ꯐꯪꯗꯦ ꯍꯥꯏ